ꯇꯥꯔꯕꯣ ꯇꯥꯔꯦ ꯀꯔꯤ ꯋꯥꯔꯤ ꯁꯥꯅꯁ‌ꯦ ꯍꯥꯏꯅ‌ꯣ ꯍꯥꯏꯔꯣ ꯍꯥꯥ
ꯅꯪ ꯒ‌ꯦꯝ ꯁꯅꯥ ꯂ‌ꯣꯏꯔꯕꯣ
ꯑꯩ ꯑꯩ
ꯇꯥꯗ꯭ꯔꯣ
ꯇꯥꯕ꯭ꯔꯣ
ꯇꯥꯏꯌꯦ
ꯀꯔꯤ ꯋꯥꯔꯤ ꯁꯥꯟꯅꯁꯦ ꯍꯥꯏꯅꯣ ꯍꯥꯏꯔꯛꯑꯣ
ꯂꯣꯏꯔꯕ ‌ꯍꯥꯏꯕ
ꯍꯥ ꯇꯦꯝ
ꯒꯦꯝ ꯁꯥꯟꯅꯕ ꯂꯣꯏꯔꯕ ꯍꯥꯏꯕ ꯒꯦꯝ ꯁꯥꯟꯅꯕ ꯂꯣꯏꯔꯕ ꯍꯥꯏꯕ
ꯇꯥ ꯀꯩ ꯍꯥꯏꯅꯣ ꯇꯥꯗ꯭ꯔꯦ ꯐꯖꯅ ꯄꯠ ꯄꯠ ꯇꯠꯂꯦ ꯐꯖꯅ ꯍꯥꯏꯔꯛꯑꯣ
ꯒꯦꯝ ꯁꯥꯟꯅꯕ ꯂꯣꯏꯔꯕ ꯍꯥꯏꯕ
ꯂꯣꯏꯔꯦ
ꯑꯣ ꯀꯗ꯭ꯔꯤꯕ
ꯑꯩꯔꯣ ꯃꯊꯛꯇ ꯁꯨꯝ ꯀꯥꯈꯠ ꯁꯥꯟꯅꯔꯤ ꯅꯪꯕꯨ ꯆꯥꯛ ꯆꯥꯔꯕꯣ
ꯆꯔꯦ
ꯀꯔꯤ ꯃꯊꯦꯜ ꯆꯥꯔꯕ
ꯃꯊꯦꯜꯁꯤ
ꯃꯣꯏꯁꯦ ꯑꯗꯨꯝ ꯋꯥ ꯉꯥꯡꯉ ꯂꯩꯗ꯭ꯔꯗꯤ ꯌꯥꯗꯕ꯭ꯔꯥ ꯍꯥꯏꯁꯦ
ꯑꯁ ꯑꯗꯨ ꯅꯪꯁꯦ ꯑꯗꯨ
ꯈꯪꯗꯕꯩꯅꯤ ꯍꯪꯉꯤꯁꯦ
ꯉꯔꯥꯡꯒꯤꯁꯦ ꯀꯩꯅꯣ ꯆꯥꯕꯗꯨꯕꯣ ꯉꯔꯥꯡꯁꯦ ꯉꯥꯀ꯭ꯔꯥ ꯊꯣꯡꯕ ꯑꯃꯅꯦ ꯑꯃꯅ ꯑꯣꯛ ꯊꯣꯡꯕ ꯑꯃꯒ
ꯇꯥꯕ꯭ꯔꯣ ꯇꯥꯔꯦ ꯑꯃꯨꯛ ꯑꯃꯨꯛ ꯇꯠꯂꯨꯔꯦ ꯃꯣꯏꯁꯦ ꯑꯗꯨꯝ ꯋꯥꯔꯤ ꯁꯥꯟꯅꯔ ꯂꯩꯇ꯭ꯔꯗꯤ ꯌꯥꯗꯕ꯭ꯔꯕ
ꯅꯪꯁꯦ ꯑꯩ ꯀꯃꯥꯏꯅ ꯉꯥꯡꯅꯅꯤ ꯅꯪꯁꯦ
ꯏꯁ
ꯅꯣꯡ ꯖꯨꯗ꯭ꯔꯣ
ꯀꯃꯥꯏ ꯉꯥꯡꯅꯅꯤ
ꯅꯣꯡ ꯆꯨꯗ꯭ꯔꯥ‌ ꯍꯥꯏꯕ
ꯍꯥꯥ
ꯅꯣꯡ ꯆꯨꯗꯕ꯭ꯔ ꯍꯥꯏꯕ
ꯆꯨꯏꯌꯦ ꯅꯣꯡ ꯌꯥꯝꯕꯨꯗꯤ ꯀꯟꯗ꯭ꯔꯦ ꯉꯁꯥꯏꯋꯥꯏꯗꯤ ꯌꯥꯝ ꯀꯜꯂꯝꯕꯅꯤ ꯑꯗꯨꯝ ꯈꯔ ꯀꯩ ꯍꯥꯏꯅꯤ ꯎꯝ ꯏꯁꯤꯡ ꯂꯩꯕ ꯌꯥꯕꯩ ꯆꯥꯡꯗ ꯇꯥꯔꯝꯕꯅꯦꯕꯀꯣ ꯍꯧꯖꯤꯛꯇꯤ ꯄꯠ ꯄꯠꯇ ꯇꯥꯔ ꯂꯩ
ꯑꯣ ꯀꯩ ꯆꯥꯔꯕ ꯅꯪꯗꯤ
ꯑꯩꯁꯨ ꯑꯣꯛ ꯑꯃ ꯆꯥꯔꯦ ꯌꯦꯟ ꯑꯃ ꯆꯥꯔꯦ ꯅꯠꯇ꯭ꯔꯣ ꯑꯁ ꯅꯣꯡꯁꯤ ꯈꯔ ꯀꯟꯅ ꯆꯨꯔꯗꯤ ꯐꯗꯧꯅꯦ ꯑꯩꯈꯣꯏ ꯕꯥꯗꯣ ꯂꯧꯒꯤ ꯃꯊꯥ ꯁꯥꯍꯧꯕꯅꯦ
ꯐꯧꯒꯤ ꯍꯥꯏꯔꯣ
ꯍꯣꯏ ꯐꯧꯒꯤ ꯏꯁꯤꯡ ꯂꯩꯇ꯭ꯔꯦꯅ ꯐꯧ ꯍꯣꯟꯕ ꯌꯥꯗ꯭ꯔꯦꯅ ꯍꯥꯏꯔꯛꯄꯅꯤ
ꯍꯧꯖꯤꯛꯐꯥꯎ ꯐꯧ ꯍꯨꯟꯗ꯭ꯔꯤ
ꯀꯛꯆꯤꯡꯡꯂꯣꯝ ꯅꯣꯡ ꯇꯥꯔꯝꯗꯧꯖꯥꯠꯂꯣ
ꯇꯥꯗꯦ ꯍꯥꯏꯕꯅꯤ
ꯇꯥꯗꯤꯦ ꯍꯥꯏ ꯅꯪ ꯌꯨꯝꯒ ꯋꯥꯔꯤ ꯁꯥꯟꯟꯅꯕ꯭ꯔꯅꯦ
ꯑꯥ
ꯑꯁꯦꯡꯕꯅꯦ ꯑꯩꯅ ꯍꯪꯉꯤꯁꯦ
ꯑꯁꯦꯡꯕꯅꯦꯍꯦ ꯀꯩꯅꯣꯅꯦ ꯑꯩ ꯅꯉꯣꯟꯗꯃꯨꯛ ꯐꯥꯈꯤ ꯇꯧꯈꯤꯗ꯭ꯔꯣ ꯑꯉꯥꯡ ꯃꯆꯥꯒꯤ ꯇꯥꯏꯞꯇ
ꯑꯉꯥꯡ ꯃꯆꯥꯢ ꯇꯥꯢꯞ ꯇ ꯐꯥꯒꯤ ꯗꯨꯝ ꯇꯧ ꯂꯩ
ꯀꯗꯧꯔꯦ
ꯇꯨꯖꯤ ꯅꯣꯏ ꯇꯩꯔꯣ ꯑꯖꯦ ꯏꯁꯤꯡ ꯂꯩꯌꯦꯅ ꯆꯪꯉꯨꯔꯒ ꯑꯁ ꯃꯤꯅꯤꯠ ꯇꯔꯥꯁꯤꯗꯤ ꯌꯥꯝ ꯋꯥꯕ ꯊꯕꯛꯅꯦ ꯑꯗꯨꯗꯦ
ꯕꯆꯥꯟ ꯕꯆꯥ ꯅꯪꯗꯤ ꯏꯁꯤꯡ ꯕꯆꯥ ꯅꯪꯗꯤ ꯏꯁꯤꯡ ꯏꯁꯤꯡ ꯆꯠꯂꯨꯕ꯭ꯔꯕ
ꯀꯌꯥꯝ ꯇꯥꯗꯦ ꯄꯠ ꯄꯠ ꯇꯠꯂꯦ
ꯏꯁꯤꯡ ꯆꯠꯂꯨꯕ꯭ꯔ ꯍꯥꯏꯕ ꯕꯆꯥ ꯑꯣꯏꯇꯥꯔꯗꯤ
ꯎꯝ
ꯕꯆꯥ ꯑꯣꯏꯇꯥꯔꯗꯤ ꯏꯁꯤꯡ
ꯎꯝ
ꯑꯩꯖꯦ ꯍꯌꯦꯡꯒꯤ ꯄꯣꯠ ꯆꯩ ꯈꯔ ꯂꯩꯗꯣꯔꯤꯝꯅꯤꯅꯦ
ꯑꯥ
ꯍꯌꯦꯡꯒꯤ ꯄꯣꯠ ꯆꯩ ꯂꯩꯒꯗꯕ ꯈꯔ ꯂꯩꯕꯅꯦꯕ
ꯎꯝ ꯎꯝ
ꯇꯥꯕꯣ ꯑꯥ
ꯀꯨꯝꯕ ꯃꯥꯟꯂꯦ
ꯍꯥꯏꯗꯤ ꯄꯣꯠ ꯆꯩ ꯂꯩꯒꯗꯕ ꯈꯔ ꯂꯩꯕꯅꯦꯕ
ꯁꯨ ꯂꯩꯔꯝꯃꯔꯣꯢ ꯑꯗꯨꯗ ꯀꯩ ꯍꯥꯢꯕ
ꯑꯗꯥ ꯄꯥꯢꯔꯨꯈꯤꯅꯨ
ꯀꯩ ꯅꯦꯠꯋꯥꯛ ꯁꯦ ꯌꯥꯝ ꯅꯨꯡꯉꯥꯢꯇꯦ ꯄꯠ ꯄꯠ ꯇꯠꯂꯦ
ꯂꯩꯕ꯭ꯔꯣ
ꯈꯣ ꯕꯥꯗꯣ
ꯄꯥꯏꯔꯨꯒꯤꯅꯣ ꯍꯥꯏꯕ
ꯄꯥꯏꯔꯣꯏ ꯍꯥꯏꯕ ꯌꯨꯝ ꯂꯥꯛꯑꯣ ꯍꯥꯏꯅꯤꯡꯕ ꯎꯔꯝꯅꯦꯕ ꯅꯠꯇ꯭ꯔ ꯌꯨꯝ ꯀꯨꯝꯃꯛꯇꯣꯏꯔꯥ ꯍꯪꯅꯤꯡꯕ ꯑꯣꯏꯔꯝꯒꯅ ꯑꯈꯣꯏ ꯆꯦꯅ ꯍꯥꯏꯔꯝꯗꯧ ꯃꯥꯜꯂꯦ ꯌꯨꯝ ꯀꯨꯝꯃꯛꯀꯅꯤꯅ
ꯍꯥ
ꯅꯣꯏ ꯆꯦꯗꯤ ꯀꯨꯝꯃꯣꯢꯗ꯭ꯔꯣ
ꯅꯦꯠꯋꯥꯛ ꯌꯥꯗ꯭ꯔꯕ ꯃꯥꯜꯂꯦ ꯃꯨꯛ ꯄꯠ ꯄꯠ ꯇꯠꯂꯦ
ꯅꯣꯏꯆꯦ ꯀꯨꯝꯃꯣꯢꯗ꯭ꯔꯥ ꯍꯥꯢꯕ
ꯑꯣ ꯀꯨꯝꯃꯣꯢ ꯃꯥꯗꯤ ꯑꯉꯥꯡ ꯀꯩꯀꯥ ꯂꯥꯏꯔꯤꯛ ꯇꯥꯛꯏꯅꯤꯅ ꯀꯨꯝꯃꯛꯄ ꯅꯨꯡꯉꯥꯢꯔꯣꯢ
ꯑꯥ ꯅꯪꯉꯣꯟꯗ ꯉꯥꯡꯕ ꯋꯥ ꯆꯠꯂꯣ ꯍꯥꯢꯔꯛꯇꯨꯢꯅꯤ
ꯈꯪꯗꯦꯅ ꯑꯗꯨꯅꯦ ꯈꯔ ꯊꯨꯅ ꯄꯤꯊꯣꯂꯛꯑꯗꯤ ꯐꯗꯨꯝꯅꯦ ꯢꯅꯦꯅꯥ ꯄꯩꯁꯥ ꯆꯤꯟꯁꯤꯜꯂꯦ ꯍꯧꯖꯤꯛꯀꯥꯟ ꯇꯥꯟꯐꯝ ꯂꯩꯇ꯭ꯔꯕꯅꯤꯅ
ꯃꯥꯅ ꯃꯥ ꯃꯥꯅ
ꯍꯥꯥ
ꯅꯉꯣꯟꯗ ꯄꯤꯡꯗꯖꯥꯠꯂꯕ ꯃꯥ ꯑꯗꯨꯝ ꯆꯠꯅꯤꯡꯉ ꯂꯩꯔꯖꯥꯠꯂꯕ
ꯅꯠꯇꯦꯗ ꯃꯣꯏ ꯊꯕꯛꯇꯣ ꯍꯥꯡ ꯆꯤꯌꯥꯝꯆꯤꯜꯂꯀꯥꯟꯗ ꯁꯤꯟꯅꯕ ꯌꯥꯎꯔ ꯃꯇꯝ ꯌꯦꯡꯉ ꯐꯖꯅ ꯍꯥꯏꯅꯔ ꯁꯤꯟꯅꯔꯁꯦ ꯅꯠꯇ꯭ꯔꯗꯤ ꯊꯧꯗꯣꯛ ꯊꯣꯛꯄꯗꯣ ꯅꯨꯡꯉꯥꯏꯇꯦꯅ ꯍꯥꯏꯕ
ꯆꯔꯦ
ꯑꯗꯨ ꯑꯣꯏꯔꯒꯅ
ꯀꯔꯤ
ꯅ ꯅꯪꯅ ꯑꯃ ꯃꯥꯅ ꯑꯃ ꯆꯠꯂꯨ ꯀꯩꯅꯣ ꯑꯗꯨꯑꯣꯏꯒꯅ
ꯑꯗꯣ ꯍꯥꯏꯅꯕꯅꯦ ꯈꯪꯗꯦ ꯃꯥꯁꯨ ꯑꯅꯤ ꯆꯠꯄ ꯋꯥꯔꯤꯗꯣ ꯑꯃ ꯊꯣꯛ ꯈꯥꯏꯗꯣꯔꯂꯛꯔꯤꯡꯅꯤꯒꯦꯗꯨꯅ
ꯍꯥꯏꯔꯛꯇ꯭ꯔꯗꯤ ꯅꯪꯅ ꯀꯣ ꯍꯧꯗꯣꯎ ꯀꯩꯅꯣ ꯋꯥꯔꯤꯗꯣ ꯑꯔꯥꯞꯄꯔ ꯆꯂꯁꯨ ꯕꯁꯤꯈꯣꯡꯗꯧ ꯇꯧꯋꯦꯗꯥꯏꯅꯦ
ꯑꯅꯛꯄ ꯑꯅꯛꯄꯅꯤ ꯀꯩꯅꯣ ꯁꯤ ꯑꯥꯏ ꯑꯥ ꯑꯥ ꯃꯣꯏꯒꯤ ꯔꯦꯟ ꯂꯩꯔꯅꯤ ꯔꯦꯟꯇꯒꯤ ꯈꯤꯇꯪꯗ ꯆꯠꯊꯔꯒ ꯂꯩꯕꯅꯤ ꯀꯩꯅꯣ ꯑꯃꯗꯤ
ꯂꯩꯕꯅꯤ ꯀꯩꯅꯣ ꯑꯃ
ꯃꯣꯏꯒꯤ ꯔꯦꯟꯇ ꯑꯗꯨ ꯍꯥꯥ
ꯑꯗꯨ
ꯇꯥꯗ꯭ꯔꯦ ꯐꯖꯅ ꯍꯥꯏꯔꯛꯑꯣ
ꯑꯃ ꯕꯁꯤꯈꯣꯡꯅꯦ ꯗꯥꯏꯅꯦ
ꯕꯥꯁꯤꯈꯣꯡ ꯂꯝꯕꯤꯒꯤꯗꯨꯗꯤ ꯀꯩꯅꯣꯅꯦ ꯁꯥꯔꯣꯏꯒꯤꯅꯦ ꯑꯗꯨꯗꯤ ꯈꯔ ꯂꯥꯞꯄꯦꯅ
ꯈꯔꯥꯏꯖꯦ ꯑꯔꯥꯞꯄꯗꯨ ꯑꯣꯏꯅ ꯇꯧꯒꯦ ꯇꯧꯔꯣ ꯍꯥꯏꯕ
ꯑꯔꯥꯞꯄꯗꯨ ꯑꯣꯏꯅ ꯑꯩꯅ ꯇꯧ ꯍꯥꯏꯕ
ꯎꯝ ꯅꯠꯇ꯭ꯔꯒꯅ ꯃꯣꯏ ꯁꯥꯈꯤꯕꯅꯤꯅ ꯑꯗꯨꯗꯣ ꯃꯥ ꯑꯗꯨꯝ ꯇꯧꯍꯜꯂꯣ ꯀꯩꯅꯣ ꯅꯠꯇ꯭ꯔꯒ ꯑꯇꯣꯞ ꯑꯃꯗ ꯅꯪ ꯇꯧꯔꯖꯨ ꯌꯥꯏ ꯀꯩꯅꯣ
ꯎꯝ ꯈꯜꯂꯤꯕꯅꯤ ꯁꯠ ꯁꯠ ꯄꯤꯊꯣꯂꯛꯑꯗꯤ ꯑꯩꯉꯣꯟꯗꯁꯨ ꯀꯣꯝꯃꯦꯗꯅ ꯃꯌꯥꯝ
ꯑꯗꯨꯅꯦꯍꯥꯏꯁꯦ ꯃꯅꯥ ꯄꯨꯂꯞ ꯄꯣꯊꯣ ꯅꯨꯡꯉꯥꯏꯇꯦ ꯍꯥꯏꯇꯥꯥꯔꯁꯨ ꯅꯪꯅ ꯑꯃ ꯂꯧꯔꯣ ꯃꯥꯅ ꯑꯃ ꯂꯧꯔꯣ ꯑꯗꯨꯗꯤ ꯌꯥꯔꯦ ꯀꯩꯅꯣ ꯇꯥꯗ꯭ꯔꯣ
ꯑꯗꯨꯏ ꯃꯍꯨꯠꯇꯤ ꯑꯇꯣꯞꯄ ꯆꯠꯄ ꯌꯥꯕ ꯑꯗꯨꯝ ꯊꯤꯔꯤ
ꯄꯨꯡꯊꯤ
ꯑꯇꯣꯞꯄ ꯑꯦꯛꯁꯇ꯭ꯔꯥ ꯆꯠꯄ ꯌꯥꯔꯕꯣ
ꯃꯊꯪ ꯆꯍꯤ ꯍꯧꯕꯒ ꯃꯊꯪ ꯀꯩꯅꯣ ꯇꯧꯕꯒ ꯑꯃ ꯍꯥꯡꯒꯗꯝꯕꯅꯤ ꯀꯔꯤ
ꯅꯪꯒꯤ ꯃꯤꯡꯗ ꯍꯥꯡ ꯌꯥꯅꯤꯌꯦ
ꯇꯥꯗꯒꯩ ꯑꯩꯅ
ꯃꯊꯪ ꯄ꯭ꯂꯥꯟꯅꯤꯌꯦ
ꯀꯩꯕꯣ
ꯑꯃ ꯍꯥꯡꯕ ꯌꯥꯅꯦꯕ ꯅ ꯂꯩꯌꯣ
ꯄꯤꯌꯨ
ꯄꯠ ꯄꯠ ꯇꯠꯂꯦ
ꯀꯩꯅꯣ ꯍꯥꯡꯗꯣꯏꯁꯦ
ꯇꯥꯕ꯭ꯔꯣ ꯑꯣ ꯅꯪꯒꯤꯅꯦ ꯅꯃꯤꯡꯗꯅꯦ ꯂꯥꯏꯔꯤꯛ ꯇꯥꯛꯄꯝ ꯁꯪ ꯑꯃ ꯍꯥꯡꯕ ꯌꯥꯔꯅꯤ ꯍꯥꯏꯕ ꯒ꯭ꯌꯥꯟ ꯇꯥꯔꯕ
ꯑꯁ ꯑꯩ ꯅꯠꯇ꯭ꯔꯖꯨ ꯅꯪꯒꯤ ꯃꯤꯡꯁꯤꯅ ꯍꯥꯟ ꯗꯨꯅꯤ ꯑꯩꯅ
ꯀꯩꯒꯤ ꯑꯩ ꯑꯩ ꯁꯤꯟꯗ꯭ꯔꯁꯨ ꯅꯪ ꯑꯗꯨꯛ ꯐꯕ ꯑꯃ ꯂꯩꯉꯩꯗ ꯑꯩ ꯀꯩꯗꯧ ꯁꯤꯟꯅꯗꯣꯏꯅꯣ ꯁꯤꯟꯅꯕꯕꯨꯗꯤ ꯌꯥꯏ ꯀꯩ ꯌꯥꯗꯕ ꯅꯠꯇꯦ
ꯍꯥ
ꯑꯗꯨꯒ ꯑꯗꯨꯗꯤ ꯃꯇꯦꯛ ꯃꯇꯦꯛ ꯇꯥꯡꯅ ꯇꯝꯅꯦ ꯍꯥ
ꯅꯪ ꯃꯤꯡꯁꯤꯅ ꯍꯥꯟ ꯅꯅꯦ
ꯃꯇꯦꯛ ꯃꯇꯦꯛ ꯇꯥꯛꯅꯔꯥ ꯂꯣꯏꯔꯦ ꯀꯩꯅꯣ
ꯅꯣꯏꯆꯦꯗꯣ ꯍꯧꯗꯣꯛꯑ ꯍꯥꯏꯌꯨ ꯀꯩ ꯍꯥꯏꯔꯛꯀꯦ ꯌꯦꯉꯨ ꯅꯣꯏ ꯆꯦꯅꯥ
ꯁꯣꯔꯁ ꯑꯣꯐ ꯏꯟꯀꯝꯕꯨ ꯑꯣꯏꯅꯤ ꯍꯥꯏꯗꯤ ꯌꯥꯏꯗꯅ ꯌꯥꯗ꯭ꯔꯣ ꯄꯩꯁꯥꯅ ꯃꯔꯨꯅꯤ ꯄꯩꯁꯥ ꯂꯥꯛꯅꯤ ꯍꯥꯏꯗꯤ ꯌꯥꯏ ꯍꯥꯏꯕ
ꯑ ꯅꯣꯏꯆꯦꯗ ꯍꯧꯗꯣꯛ ꯍ ꯍꯪꯉꯣ ꯍꯥꯏꯕ ꯀꯩ ꯍꯥꯏꯔꯛꯀꯦ ꯍꯪꯉꯣꯕ ꯅꯣꯏꯆꯦꯗ
ꯁꯤꯗ ꯑꯃ ꯍꯥꯡꯇꯣꯛ ꯑꯁꯦꯅ
ꯎꯝ
ꯑꯁ ꯑꯣꯖꯥꯁꯤꯡꯅꯒ ꯎꯔ ꯀꯔꯤ ꯈꯟꯗꯣꯏꯅꯣ ꯑꯗꯨꯕꯨ ꯁꯤꯗ ꯍꯩꯕꯣꯏ ꯍꯩꯇꯕꯣꯏ ꯇꯝꯃꯝꯃꯒ ꯂꯥꯎꯅꯔ ꯆꯠꯈ꯭ꯔꯒ ꯑꯥꯛꯋꯥꯏꯗ ꯂꯥꯏꯔꯤꯛ ꯇꯝꯐꯝ ꯍꯪꯉꯦ ꯑꯃꯨꯛ ꯍꯥꯏꯔꯛꯇ
ꯋꯥꯋꯥ
ꯇꯥꯕ꯭ꯔꯣ
ꯅꯪ ꯑꯗꯨꯝꯕ ꯑꯩꯅ ꯄꯛ ꯄꯛꯇꯕ ꯇꯧꯅꯣ ꯍꯥꯏꯗ꯭ꯔꯥ
ꯇꯥꯕ꯭ꯔꯣ
ꯇꯥꯏ ꯇꯥꯏ
ꯈꯔ ꯅꯛꯁꯤꯜꯂ ꯉꯥꯡꯉꯣ ꯑꯃꯇꯪ ꯇꯥꯗ꯭ꯔꯦ ꯅꯦꯠꯋꯥꯛꯅꯔ ꯀꯩꯅꯣ
ꯃꯊꯪ ꯆꯍꯤ ꯍꯧꯔꯛꯄꯒ ꯇꯧꯔꯗꯝꯅꯤ
ꯍꯥꯥ
ꯃꯊꯪ ꯆꯍꯤ ꯍꯧꯒꯠꯂꯛꯄ ꯇꯧꯔꯗꯝ ꯑꯅꯨ
ꯀꯩꯝ ꯇꯥꯗ꯭ꯔꯦ ꯑꯝꯇ ꯐꯖꯅ ꯁꯦꯡꯅ ꯍꯥꯏꯔꯑꯣ ꯇꯕ꯭ꯔꯣ